ꯍꯜꯂꯣ ꯍꯜꯂꯣ
ꯀꯩꯗꯧꯔꯤꯅꯣ
ꯐꯝꯔꯒ ꯂꯩꯌꯦ ꯃꯄꯥꯟꯗ
ꯑ ꯀꯅꯥ ꯀꯅꯥꯒ
ꯢꯃꯥꯟꯅꯕ ꯑꯃ
ꯑꯣ..... ꯀꯃꯥꯏ ꯀꯃꯥꯏ ꯇꯧꯔꯤ
ꯇꯧꯗ꯭ꯔꯤꯗ ꯑꯗꯨꯝ ꯂꯩꯔꯦ ꯍꯥꯏꯕ ꯇꯥꯔꯦ
ꯑꯗꯨꯝ ꯆꯨꯝꯅ ꯑꯗꯨꯝ ꯂꯩꯕ꯭ꯔꯥ꯫ ꯆꯥꯔꯒ ꯇꯨꯝ꯭ꯔꯒ
ꯍꯣꯏ ꯆꯨꯝꯃꯦ
ꯌꯥꯝ ꯐꯩꯍꯦ ꯑꯗꯨꯗꯤ ꯌꯥꯝ ꯅꯨꯡꯉꯥꯏꯍꯦ ꯅꯪ ꯅꯪꯒꯨꯝꯅ ꯂꯩꯅꯤꯡꯉꯤꯍꯦ ꯑꯩꯁꯨ
ꯑꯦ ꯅꯪꯗꯤ ꯀꯃꯥꯏ ꯂꯩꯔꯤꯕ ꯑꯗꯨꯗꯤ
ꯑꯁ ꯑꯈꯣꯏꯗꯤ ꯀꯣꯂꯦꯖ ꯀꯥꯔꯒ ꯍꯜꯂꯛꯂꯒ ꯇꯨꯝꯃꯒ
ꯑꯩꯈꯣꯏꯗꯣ ꯍꯥꯟꯅ ꯁꯨꯃꯥꯏꯅ ꯇꯧꯔꯝꯕꯅꯦ
ꯁꯦꯁ ꯑꯣꯏꯔꯝꯃꯣꯏꯗꯥ ꯅꯪꯒꯤ ꯈꯣꯟꯖꯦꯜꯗꯒ
ꯎꯝ ꯀꯣꯂꯦꯖ ꯁꯦꯃꯤꯁꯇꯔꯒꯤꯌꯥꯅꯣ
ꯊꯥꯔꯠ
ꯑꯁ ꯑꯗꯨꯗꯤ
ꯌꯥꯝꯅ ꯖꯨꯅꯤꯌꯦꯔꯔꯥ ꯌꯥꯝꯅ ꯖꯨꯅꯤꯌꯔ ꯑꯣꯏꯕ꯭ꯔꯥ
ꯌꯥꯝꯗꯤ ꯅꯠꯇꯦ ꯈꯔꯗꯤ ꯑꯣꯏꯌꯦ
ꯑꯗꯨꯗꯤ ꯅꯪꯁꯨ ꯀꯥꯔꯝꯅꯤꯍꯦ
ꯑꯩꯗꯤ ꯂꯣꯏꯔꯦ
ꯑꯣ ꯌꯥꯝ ꯐꯩ ꯑꯣ ꯑꯗꯨꯗꯤ ꯀꯩꯀꯩ ꯇꯧꯕ
ꯀꯩꯁꯨ ꯇꯧꯗ꯭ꯔꯦ ꯑꯥ ꯃꯁꯥ ꯇꯝꯗ꯭ꯔꯦ ꯀꯣꯂꯦꯖ ꯑꯣ ꯒ꯭ꯔꯦꯖꯨꯋꯦꯠ ꯂꯣꯏꯔꯒ
ꯎꯝ
ꯑꯦꯖꯝꯒꯨꯝꯕ ꯈꯔ ꯊꯥꯔꯒ
ꯑꯣ ꯑꯥ ꯊꯕꯛ ꯌꯥꯝ ꯅꯨꯡꯉꯥꯏꯔꯦ ꯅꯪꯒꯤ ꯄꯥꯎ ꯇꯥꯔꯒ ꯑꯗꯨꯅꯦ ꯅꯩꯔꯤꯁꯦ ꯑꯗꯨꯅꯦ ꯈ꯭ꯋꯥꯏꯗꯒꯤ ꯕꯦꯁꯅꯦ ꯅꯠꯇ꯭ꯔꯣ
ꯃꯥꯅꯦ
ꯈ꯭ꯋꯥꯏꯗꯒꯤ ꯕꯦꯁꯅꯦ ꯍꯦꯛ ꯑꯦꯛꯖꯥꯝ ꯊꯥꯔꯒ ꯑꯗꯨꯅꯦ ꯍꯦꯛ ꯑꯦꯛꯖꯥꯝ ꯊꯥꯔꯒ ꯊꯣꯛꯄꯗꯤ ꯌꯥꯝ ꯅꯨꯡꯉꯥꯏꯇꯦꯕ ꯑ
ꯎꯝ ꯑꯣꯏꯔꯝꯅꯤ
ꯑꯗꯨꯝ ꯐꯦꯜ ꯇꯧꯔꯒ ꯇꯧꯕꯁꯨ ꯑꯁ ꯅꯨꯡꯉꯥꯏꯕꯅꯦ
ꯅꯨꯡꯉꯥꯏ ꯍꯥꯏꯕ ꯇꯥꯔꯦ
ꯑꯗꯨꯅꯦ ꯐꯦꯜ ꯇꯧꯕ ꯀꯥꯟꯗ ꯑꯗꯨꯝ ꯅꯦꯛꯈꯥꯏꯔꯣ
ꯎꯝ ꯅꯪꯁꯨ ꯅꯪꯁꯨ ꯃꯇꯝ ꯂꯥꯛꯈꯤꯅꯤ
ꯅꯠꯠꯇꯦ ꯅꯠꯇꯦ ꯑꯩ ꯍꯥꯏꯒꯦꯕ ꯐꯦꯜ ꯇꯧꯕ ꯀꯥꯟꯗ ꯑꯗꯨꯝ ꯅꯩꯈꯥꯏꯔꯣ ꯀꯣꯏꯕ ꯆꯠꯄ ꯑꯗꯨꯝ ꯆꯠꯂꯣ ꯑꯗꯨꯒ ꯍꯦꯛ ꯊꯕꯛ ꯐꯪꯗ꯭ꯔꯗꯤ ꯑꯗꯨꯃꯥꯏꯅ ꯇꯧꯕ ꯃꯇꯝꯗꯣ ꯂꯩꯔꯣꯏꯕ ꯑꯗꯨꯒꯤꯅꯦ ꯑꯩꯅ ꯍꯥꯏꯔꯤꯁꯦ ꯅꯪꯕꯨ ꯅꯨꯡꯁꯤꯕꯤꯒꯦ ꯍꯥꯏꯕꯅꯦ
ꯑꯩ ꯑꯦ ꯅꯨꯡꯁꯤꯗ ꯅꯨꯡꯁꯤꯗ꯫
ꯑꯩ ꯑꯩ ꯑꯩ ꯍꯥꯏꯁꯤ ꯅꯨꯄꯥ
ꯑꯗꯣ ꯑꯗꯣ ꯊꯕꯛ ꯐꯪꯗ꯭ꯔꯗꯤ ꯀꯃꯥꯏꯅ ꯇꯧꯅꯤ
ꯐꯪꯅꯤꯍꯦ ꯅꯪꯅ ꯍꯣꯠꯅꯔꯗꯤ ꯐꯪꯅꯤ
ꯄꯨꯟꯁꯤꯁꯦ ꯂꯨꯏ
ꯆꯁ ꯂꯨꯕ ꯅꯠꯇꯦ ꯅꯪꯅ ꯍꯣꯠꯅꯗꯕꯒꯤꯅꯦ
ꯎꯝ
ꯅꯪ ꯀꯩ ꯍꯥꯏꯁꯤꯔꯥ ꯂꯦꯖꯤ ꯑꯣꯏꯕꯒꯤꯅꯦ ꯍꯣꯟꯅꯔꯤꯗꯤ ꯐꯪꯅꯤ
ꯎꯝ ꯎꯝ ꯎꯝ
ꯍꯣꯠꯅꯕ ꯃꯤꯁꯤꯡꯗꯤ ꯐꯪꯗ꯭ꯔꯅꯤ ꯍꯣꯠꯅꯗꯤ ꯍꯣꯠꯅꯅꯤꯡꯗꯕ ꯊꯕꯛꯇꯤ ꯐꯪꯅꯤꯡꯕ ꯇꯧꯕꯒꯤꯅꯦ ꯅꯪꯒꯤꯁꯦ
ꯍꯣꯠꯅꯕꯅꯦ ꯑꯗꯣ ꯐꯦꯜ ꯇ ꯕꯤꯠꯀ ꯂꯩꯗ꯭ꯔꯦ ꯍꯣꯠꯅꯅꯕ
ꯆꯥꯏ
ꯅꯣꯏꯁꯨ ꯃꯇꯝ ꯂꯥꯛꯈꯤꯅꯤꯗ
ꯑꯥꯎ ꯍꯣꯏ ꯍꯣꯏ ꯂꯥꯛꯅꯤ ꯑꯈꯣꯏꯁꯨ ꯃꯇꯝ꯫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
ꯌꯥꯝ ꯂꯩꯔꯤ ꯍꯧꯖꯤꯛꯇꯤ꯫
ꯍꯧꯖꯤꯛꯇꯤ ꯈꯔ ꯅꯨꯡꯉꯥꯏꯅ ꯂꯩꯕꯅꯤꯅ꯫
ꯑꯧ ꯑꯗꯣ ꯅꯪꯗꯤ꯫ ꯇꯝꯄꯥꯛꯇ ꯂꯩꯕ꯭ꯔꯥ ꯅꯠꯇ꯭ꯔꯒ ꯌꯨꯝꯗ ꯂꯩꯕ꯭ꯔꯥ ꯈꯨꯟꯗ ꯂꯩꯕ꯭ꯔꯥ꯫ ꯑꯣ ꯑꯁ ꯅꯨꯡꯉꯥꯏꯔꯅꯤꯍꯦ ꯑꯗꯨꯗꯤ꯫ ꯅꯨꯡꯉꯥꯏꯇꯔꯣ꯫
ꯅꯨꯡꯉꯥꯏꯁꯨ ꯅꯨꯡꯉꯥꯏꯌꯦ ꯋꯥꯕꯁꯨ ꯋꯥꯏꯗ꯫
ꯑꯩꯁ ꯀꯩꯒꯤ
ꯑꯦ ꯌꯨꯝꯗ ꯂꯩꯒꯔ ꯀꯩ ꯍꯥꯏꯁꯦ ꯑꯗꯨꯝ ꯁꯤꯗ ꯂꯩꯕ ꯌꯥꯕ꯭ꯔꯅꯦ ꯏꯃꯨꯡꯒꯤ ꯌꯨꯝꯒꯤ ꯀ ꯊꯕ ꯊꯕꯛ ꯀꯔꯤꯗꯔ ꯃꯇꯦꯡ ꯈꯔ
ꯑꯩ ꯏꯃꯨꯡꯒꯤ ꯊꯕꯛꯇꯗꯤ ꯀꯩꯝꯇ ꯅꯠꯇꯦꯗ
ꯑꯁ ꯂꯨꯏꯅꯦ ꯄꯨꯟꯁꯤꯁꯦ
ꯑꯁ ꯂꯨꯗꯦ ꯂꯨꯗꯦ ꯑꯗꯨꯗꯤ ꯑꯩꯈꯣꯏꯅ ꯇꯧꯕꯒꯤ ꯊꯕꯛꯇꯤ ꯑꯁ ꯅꯪꯗꯤ ꯑꯗꯨꯗꯤ ꯑꯁ
ꯑ ꯑꯩꯉꯣꯟꯗꯒꯤ ꯑꯃꯨꯛ ꯍꯦꯟꯕꯒꯨꯝ ꯇꯧꯔꯦ ꯑꯃꯨꯛ ꯍꯧꯖꯤꯛꯇꯤ
ꯑꯥꯎ ꯍꯣꯏ ꯑꯩꯈꯣꯏꯗꯤ ꯑꯗꯨꯝ ꯇꯧꯕꯅꯦꯕ꯫ ꯑꯥ ꯆꯨꯝꯅ ꯂꯩꯕꯗꯣ ꯉꯝꯗꯦꯕ ꯑꯗꯨꯒꯤ꯫
ꯌꯥꯏꯅꯦ ꯅꯪꯁꯦ ꯀꯔꯤ ꯍꯥꯏꯁꯤꯔ꯫ ꯁꯦꯂꯦꯛꯁꯟꯒꯨꯝꯕ ꯇꯧꯔꯗꯤ ꯑꯗꯨꯝ ꯊꯣꯛꯈ꯭ꯔꯅꯤꯅꯦ꯫
ꯆꯤꯁ ꯑꯗꯨꯗꯤ ꯅꯠꯇꯦꯌꯦ ꯇꯁꯦꯡ ꯇꯁꯦꯡꯅ ꯍꯥꯏꯕꯒꯤꯀꯣ ꯎꯄꯥꯏ ꯂꯩꯇꯦ꯫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
ꯑꯗꯣ ꯑꯩꯗꯤ ꯑꯗꯨꯝ ꯇꯧꯋꯦ ꯑꯗꯨꯒꯤ ꯑꯗꯣ꯫ ꯂꯧꯒꯨꯝꯕꯗꯤ ꯆꯠꯇ꯭ꯔꯣ꯫
ꯑꯗꯨ ꯆꯠꯄꯒꯤꯅꯤ ꯋꯥꯏ ꯍꯥꯏꯗꯣ꯫
ꯑꯗꯨ ꯉꯁꯥꯏꯅ ꯍꯥꯏꯕ ꯌꯥ ꯗꯔꯕꯣ ꯑꯗꯨꯗꯤ ꯂꯧꯒꯨꯝꯕ ꯆꯠꯄꯒꯤ ꯋꯥꯏꯌꯦ ꯍꯥꯏꯕ ꯌꯥꯗ꯭ꯔꯣ꯫
ꯂꯧ ꯆꯪꯅꯤ ꯉꯥꯏꯈꯣ ꯑꯩ ꯍꯥꯏꯒꯦ꯫ ꯑꯦ ꯂꯧꯆꯞ ꯂꯧꯆꯠꯄꯁꯤ ꯌꯨꯝꯒꯤ ꯊꯕꯛ ꯅꯠꯇ꯭ꯔꯣ꯫
ꯑꯦꯁ ꯌꯨꯝꯒꯤ ꯊꯕꯛꯀ ꯂꯧꯒ꯫ ꯈꯤꯇꯪꯗꯤ ꯃꯅꯥꯗꯦ꯫
ꯅꯅꯦ ꯂꯧ ꯇꯟꯗꯦ ꯐꯥꯝ ꯇꯟꯗꯦ ꯀꯩ ꯍꯥꯏꯁꯤꯔ꯫
ꯍꯣꯏ ꯍꯣꯏ ꯑꯗꯨꯗꯤ ꯅꯪ ꯉꯁꯥꯏꯅ ꯑꯗꯨꯃꯥꯏꯅ ꯍꯥꯏꯔꯤ ꯑꯁ꯫ ꯑꯩꯁꯦ ꯅꯪꯕꯨ ꯊꯥꯒꯠꯀꯗꯕꯅꯦ꯫
ꯍꯥꯏꯒꯦ ꯇꯧꯕꯗꯤ ꯅꯪ ꯂꯣꯏ ꯍꯥꯏꯈ꯭ꯔꯦ ꯑꯗꯨꯗꯤ ꯃꯇꯝ ꯄꯤꯕ ꯅꯪꯗꯦ ꯅꯪ ꯂꯣꯏ ꯍꯥꯏꯈ꯭ꯔꯦ꯫ ꯫
ꯀꯩꯝꯇ ꯍꯥꯏꯗꯕꯤꯗ꯫ ꯂꯦ ꯑꯦ꯫
ꯀꯩꯩꯗꯧꯔꯤꯅꯣ ꯍꯧꯖꯤꯛꯀꯤ꯫
ꯎꯝ ꯍꯧꯖꯤꯛꯗꯤ ꯑꯗꯨꯝ ꯐꯝ ꯑꯥ ꯐꯝꯔꯒ ꯂꯩꯌꯦ꯫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
ꯅꯪꯗꯤ꯫
ꯑꯩꯁꯨ ꯆꯞ ꯃꯅꯩꯌꯦ꯫
ꯆꯞ ꯃꯥꯟꯅꯒꯅꯨꯍꯦ ꯇꯣꯉꯥꯟꯅ ꯇꯧꯋꯣ ꯅꯪꯗꯤ꯫
ꯆꯥꯛꯇꯨꯗꯤ ꯆꯥꯛꯈꯔꯕꯣ꯫
ꯑꯥꯎ ꯆꯥꯏꯌꯦ ꯍꯤꯟꯖꯥꯡ ꯍꯪꯉꯛꯒꯅꯨ꯫
ꯀꯔꯤ ꯀꯔꯤ ꯍꯥꯎꯇꯕ ꯆꯥꯒꯔꯒꯦ꯫ ꯀꯩ ꯍꯥꯎꯇꯕ ꯆꯥꯈ꯭ꯔꯒꯦ
ꯑꯁ ꯈ꯭ꯋꯥꯏꯗꯒꯤ ꯍꯥꯎꯕꯗꯣ ꯀꯩ ꯃꯥꯟꯕ꯭ꯔꯥ
ꯗꯥꯜ
ꯑꯥꯎ ꯌꯥꯝ ꯈꯪꯕꯖꯥꯠꯅꯦꯍꯦ ꯅꯪꯁꯦ
ꯑꯩꯈꯣꯏꯁꯨ ꯍꯣꯁꯇꯦꯜꯗ ꯆꯥꯎꯔꯛꯄꯅꯤꯅꯦ ꯀꯩꯅꯣ
ꯑꯥꯎ ꯑꯩꯈꯣꯏꯁꯨ ꯂꯩꯕꯒꯤꯀꯣ ꯑꯩꯍꯥ ꯗꯥꯜ ꯆꯥꯔꯒ ꯏꯁ ꯁꯤ ꯁꯤꯗꯧꯔꯦ ꯑꯩꯈꯣꯏꯗꯤ ꯗꯥꯜ ꯆꯥꯗꯦ ꯗꯥꯜ ꯆꯥꯕ ꯈꯨꯗꯤꯡꯗꯤ ꯑꯩꯈꯣꯏꯗꯤ ꯑꯗꯨꯝ ꯁꯤꯡꯖꯨꯒꯨꯝꯕ ꯆꯥꯔꯒ ꯑꯗꯨꯝ ꯇꯧꯋꯦꯕ ꯁꯦꯝꯃꯒ ꯁꯤꯡꯖꯨꯒꯨꯝꯕ ꯁꯦꯝꯕ꯭ꯔꯒ ꯑꯗꯨꯒ ꯅꯨꯄꯤ ꯑꯃꯁꯨ ꯑꯗꯨꯝ ꯀꯩꯅꯣꯝ ꯑꯥ ꯆꯥꯅꯕ ꯑꯗꯨꯝ ꯌꯣꯟꯕ ꯑꯗꯨꯝ ꯂꯥꯛꯄꯅꯦꯕ꯫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
ꯑꯗꯨ ꯂꯧꯔꯒ ꯑꯗꯨꯝ ꯆꯥꯏ ꯗꯥꯜꯗꯤ ꯁꯨꯡꯆꯥ ꯆꯥꯔꯣꯏ꯫
ꯅꯣꯏꯗꯤ ꯌꯥꯝ ꯅꯨꯡꯉꯥꯏꯅ꯫
ꯑꯥꯎ ꯍꯣꯏ ꯄꯩꯁꯥ ꯂꯩꯔꯗꯤꯀꯣ ꯅꯨꯡꯉꯥꯏꯌꯦ꯫
ꯎꯝ꯫
ꯄꯩꯁꯥ ꯂꯩꯇ꯭ꯔꯗꯤ ꯅꯨꯡꯉꯥꯏꯇꯦ ꯂꯩꯕ ꯍꯣꯁꯇꯦꯜꯗꯨꯗꯤ꯫ ꯅꯠꯇ꯭ꯔꯣ ꯑꯩꯅ ꯍꯥꯏꯔꯤꯁꯤ ꯆꯨꯝꯗ꯭ꯔꯣ꯫
ꯆꯨꯝꯃꯦ ꯍꯥꯏꯅ ꯈꯜꯂꯦ ꯁꯤꯗ꯫
ꯈꯜꯂꯦ ꯅꯠꯇꯦ ꯆꯨꯝꯃꯦ ꯍꯥꯏꯅ ꯑꯩꯁꯨ ꯂꯧꯋꯦ ꯍꯥꯏꯌꯨ꯫
ꯌꯥꯏꯅꯦ ꯀꯅꯥ-ꯀꯅꯥ ꯃꯤ ꯀꯌꯥ ꯂꯩꯒꯦꯅꯣꯏ
ꯑꯩꯈꯣꯏꯁꯦ ꯃꯤ ꯃꯉꯥ ꯃꯤ ꯃꯉꯥ ꯂꯩ ꯑꯩꯈꯣꯏ ꯔꯣꯝꯗ
ꯕꯤꯅꫭꯏ ꯀꯥꯡꯕꯨꯨꯁꯦ ꯌꯥꯝ ꯅꯨꯡꯉꯥꯏꯔꯃꯤꯅꯦ
ꯎꯝ
ꯈꯨꯟ ꯆꯞ ꯃꯅꯕ꯭ꯔꯥ ꯅꯣꯏ ꯂꯩꯃꯤꯟꯅꯔꯤꯗꯣ
ꯍꯣꯏ ꯆꯞ ꯃꯥꯟꯅ ꯍꯥꯏꯇꯥꯔꯦ ꯑꯥ ꯅꯠꯇꯦ ꯅꯠꯇꯦ ꯑꯍꯨꯝꯗꯤ ꯑ ꯑꯅꯤꯗꯤ ꯇꯣꯉꯥꯜꯂꯦ ꯑꯍꯨꯝꯗꯤ ꯆꯥꯞ ꯃꯅꯥꯏꯑꯦ
ꯑꯆꯥ
ꯂꯩꯕꯁꯨ ꯅꯨꯡꯉꯥꯏꯌꯦ ꯑꯗꯨ ꯑꯣꯏꯔꯁꯨ ꯂꯣꯟꯁꯨ ꯆꯞ ꯃꯥꯟꯅꯗꯦ
ꯑꯅꯤꯅ ꯇꯣꯉꯥꯜꯂꯦ ꯑꯍꯨꯝꯅ ꯃꯅꯥꯏ
ꯐꯔꯦꯅꯦ ꯑꯗꫭ
ꯀꯩꯀꯥꯅ ꯇꯝꯄꯥꯛꯇ ꯂꯥꯛꯇꯣꯏꯅꯣ
ꯑꯁ ꯈꯪꯗꯦꯗ ꯍꯟꯗꯛꯁꯦ ꯑꯁ ꯂꯝꯕꯤ ꯆꯠꯊꯣꯛ ꯆꯠꯁꯤꯟ
ꯑꯥ ꯂꯥꯛꯎꯗꯨꯅ ꯅꯣꯡꯃ ꯑꯃꯗꯤ ꯀꯣꯏꯕ ꯆꯠꯁꯦ
ꯍꯣꯏꯅꯦ ꯌꯥꯅꯤ ꯌꯥꯝ ꯅꯨꯡꯁꯤꯕ ꯋꯥꯔꯤꯅꯤꯅꯦ
ꯑꯗꯨꯅꯦ ꯑꯗꯨ ꯆꯠꯅꯤꯡꯗ꯭ꯔꯕꯣꯅ
ꯆꯠꯅꯤꯡꯉꯤ ꯑꯗꯣ ꯍꯟꯗꯛꯁꯦ ꯏꯔꯥꯡ ꯅꯨꯡꯉꯥꯏꯇꯦꯗꯅ
ꯑꫭ ꯌꯥꯝ ꯐꯩ
ꯎꯝ ꯌꯥꯝ ꯐꯩ ꯀꯥꯏꯅ
ꯌꯥꯝ ꯐꯩꯁꯤꯗꯤ ꯑꯗꯣ ꯅꯣꯏꯗꯨꯗꯤ ꯅꯣꯡꯒꯨꯝꯕ ꯆꯨꯗ꯭ꯔꯣ
ꯅꯣꯡ ꯍꯧꯖꯤꯛ ꯉꯁꯤꯗꯤ ꯆꯨꯗꯦꯗ ꯅꯨꯡꯁꯥ ꯀꯟꯅ ꯊꯣꯛꯑꯦ
ꯑꯣ ꯑꯁ ꯌꯥꯝ ꯐꯩꯌꯦ ꯑꯩꯈꯣꯏꯁꯨ ꯆꯨꯗꯦ ꯑꯗꯨꯒꯤꯀꯣ ꯌꯥꯝ ꯁꯥꯕꯅ ꯂꯣꯏꯔꯦ ꯁꯥꯝꯃꯟꯗꯅ ꯁꯥꯝꯃꯟꯗꯅ ꯁꯤ ꯇꯧꯔꯦ ꯐꯦꯟꯒꯨꯝꯕꯁꯨ ꯂꯩꯔꯁꯨ ꯀꯥꯟꯅꯥꯗꯦ ꯅꯠꯇ꯭ꯔꯣ ꯁꯥꯕ ꯀꯥꯟꯗꯗꯤ ꯐꯦꯟꯁꯨ ꯑꯣꯏꯅ ꯍꯥꯃꯜꯂꯦ ꯅꯪꯁꯨ ꯑꯗꯨꯃꯥꯏꯅ ꯑꯦꯛꯁꯄ꯭ꯂꯦꯟ ꯇꯧꯕ ꯂꯩꯔꯕ꯭ꯔꯥ
ꯍꯣꯏꯗ ꯅꯪꯉꯣꯟꯗꯒꯤꯗꯤ ꯍꯦꯟꯅ ꯑꯦꯛꯁꯄꯔꯦꯟꯁ ꯂꯩꯌꯦꯗ
ꯁꯤꯁ ꯑꯗꯨꯒ ꯀꯣ ꯑꯩꯗꯤꯀꯣ ꯁꯝꯃꯔꯗꯨ ꯄꯥꯝꯗꯦ ꯁꯨꯄꯞ ꯄꯥꯝꯗꯦ ꯋꯤꯟꯇꯔꯗ ꯑꯣꯏꯅ ꯄꯥꯝꯃꯦ ꯅꯪꯗꯤ
ꯑꯩ ꯑꯩꯗꯤ ꯁꯃꯥꯔ ꯄꯥꯝꯗ ꯑꯗꯨꯒ ꯑꯩ ꯄꯥꯝꯝꯕꯁꯦ ꯃꯇꯝꯒ ꯋꯤꯟꯇꯔ ꯄꯥꯝꯃꯦ
ꯑꯩꯗꯤ ꯋꯤꯟꯇꯔ ꯑꯣꯡꯂꯤ ꯋꯤꯟꯇꯔ ꯄꯥꯝꯃꯦ ꯑꯩꯗꯤ ꯋꯤꯟꯇꯔꯅꯦ ꯈ꯭ꯋꯥꯏꯗꯒꯤ ꯕꯦꯁꯅꯦ ꯏꯪꯉꯁꯨ ꯑꯩꯗꯤ ꯑꯗꯨꯝ ꯈꯪꯕ ꯌꯥꯏ ꯏꯪꯕꯁꯨ ꯑꯩꯗꯤ ꯈꯥꯡꯕ ꯌꯥꯏ ꯋꯤꯟꯇꯔꯗꯤ ꯑꯗꯨꯗꯤ ꯋꯤꯟꯇꯔ ꯂꯥꯛꯅꯤꯡꯈ꯭ꯔꯦ ꯍꯟꯗꯛ ꯁꯤ ꯖꯨꯂꯥꯏ
ꯖꯂꯥꯏ
ꯋꯥꯠꯂꯤ ꯑꯣꯛꯇꯛꯇꯣꯕꯔ ꯅꯕꯦꯝꯕꯔ ꯗꯤꯁꯦꯝꯕꯔ ꯅꯣꯕꯦꯝꯕꯔ ꯅꯣꯕꯦꯝꯕꯔꯗ ꯍꯧꯔꯅꯦ ꯏꯪꯕ ꯑꯩ ꯌꯥꯝ ꯋꯥꯠꯂꯦ ꯉꯥꯏꯕꯗ ꯋꯥꯏꯑꯦ ꯑꯩꯁꯦ
ꯎꯝ ꯌꯦꯡꯕꯤꯤ ꯍꯥꯏꯁꯤꯔꯥ ꯌꯥꯝ ꯀꯟꯅ ꯉꯥꯏꯌꯨ ꯍꯥꯏꯇꯥꯔꯦ
ꯌꯥꯝ ꯋꯥꯕꯗ ꯉꯥꯏ ꯑꯦ ꯌꯥꯝ ꯉꯥꯏ ꯈꯪꯗ꯭ꯔꯦ ꯌꯥꯝ ꯀꯩ ꯍꯥꯏꯁꯤꯔꯥ ꯉꯥꯏꯕꯗ ꯋꯥꯔꯦ ꯍꯣꯏ ꯑꯗꯨꯅꯦ ꯅꯪꯗꯤ ꯑꯗꯨꯣꯝ ꯂꯩꯕ ꯅꯨꯡꯉꯥꯏꯕ꯭ꯔꯣꯅꯦ
ꯍꯣꯏ ꯍꯥꯏꯇꯥꯔꯦꯅꯦ
ꯑꯩ ꯅꯨꯡꯉꯥꯏꯇꯦ ꯑꯩꯗꯤ
ꯆꯠꯊꯣꯛ ꯆꯠꯁꯤꯟ ꯅꯨꯡꯉꯥꯏꯇꯕꯅꯤꯅ ꯀꯣꯏꯕꯁꯨ ꯆꯠꯄ ꯌꯥꯗꯦ ꯅꯣꯏꯗꯤ ꯌꯥꯝ ꯅꯨꯡꯉꯥꯏꯔꯝꯅꯤꯗ
ꯅꯨꯡꯉꯥꯏꯗꯦ ꯍꯣꯁꯇꯦꯜꯗ ꯂꯩꯕꯒꯤ ꯄꯪꯆꯥꯇ ꯆꯠꯄ ꯌꯥꯗꯦꯕ ꯑꯥꯎꯇꯤꯡ ꯆꯦꯒꯨꯝꯕ ꯂꯧꯔꯁꯨ ꯑꯦꯄ꯭ꯂꯤꯀꯦꯁꯟꯒꯨꯝꯕ ꯂꯧꯔꯁꯨ ꯄꯤꯕ ꯅꯨꯃꯤꯠꯁꯨ ꯂꯩꯑ ꯄꯤꯗꯕꯗ ꯅꯨꯃꯤꯠꯁꯨ ꯂꯩꯑ ꯑꯗꯨꯝ ꯁꯟꯗꯦ ꯈꯨꯗꯤꯡ ꯑꯗꯨꯝ ꯆꯠꯄꯁꯨ ꯌꯥꯗꯦꯕ ꯑꯗꯨꯒꯤ ꯌꯦ ꯌꯥꯗ ꯌꯥꯗꯦ ꯌꯥꯗ
ꯀꯔꯤꯅꯣ ꯀꯔꯤ ꯑꯥꯎꯇꯤꯡ ꯀꯔꯤ ꯀꯣꯏꯕ ꯆꯠꯄꯅꯣ ꯂꯥꯏꯔꯤꯛ ꯇꯝ ꯇꯉꯥꯏꯅ ꯂꯥꯛꯑꯒ ꯀꯩꯅꯣ ꯐꯖꯅ ꯇꯝꯃꯨ
ꯅꯠꯇꯦ ꯑꯥꯎꯇꯤꯡ ꯍꯥꯏꯔꯒ ꯑꯗꯨꯝ ꯀꯣꯏꯕ ꯍꯥꯏꯕꯁꯦ ꯌꯥꯝ
ꯑꯦꯞ ꯆꯞ ꯃꯥꯟꯅꯕꯅꯦ ꯑꯩ ꯂꯣꯏ ꯈꯪꯈ꯭ꯔꯕꯅꯤ
ꯍ ꯅꯪꯅ ꯈꯟꯕꯗꯣ ꯂꯥꯜꯂꯦ ꯌꯥꯝꯅ ꯂꯥꯜꯂꯦ ꯅꯪꯒꯤꯁꯦ ꯔꯣꯡ ꯋꯦꯗ ꯆꯠꯀꯗꯕ ꯃꯥꯜꯂꯦ ꯅꯪꯒꯤꯁꯦ ꯑꯩꯈꯣꯏꯅ ꯇꯦꯡ ꯍꯥꯏꯕꯁꯦ ꯑꯩꯈꯣꯏꯗꯤ ꯆꯨꯝ ꯐ꯭ꯔꯦꯁ ꯏꯌꯥꯔ ꯂꯧꯅꯤꯡꯕꯒꯤ ꯑꯗꯨꯒ ꯑꯆꯥꯄꯣꯠꯒꯨꯝꯕ ꯂꯧꯅꯤꯡꯕ ꯀꯔꯤ ꯀꯔꯥ ꯋꯥꯠꯄꯗꯣ ꯑꯗꯨꯝ ꯂꯧꯅꯤꯡꯕꯒꯤꯅꯦ ꯑꯩꯈꯣꯏꯗꯤ ꯑꯇꯣꯞꯄꯒꯤ ꯋꯥꯗ ꯆꯠꯂꯅꯨ
ꯎꯝ ꯅꯣꯏ ꯁꯥꯏ ꯎꯅꯕꯁꯨ ꯆꯠꯄ ꯑꯣꯏꯔꯝꯅꯤꯗ
ꯍꯥꯥ
ꯅꯣꯏ ꯁꯥꯏ ꯎꯅꯕ ꯆꯠꯄꯁꯨ ꯑꯣꯏꯔꯝꯅꯤꯗ
ꯀꯥꯏꯗꯒꯅ ꯍꯦꯛ ꯀꯥꯏꯗꯒꯤ ꯁꯥꯏꯔꯥ ꯃꯥꯋꯥꯒ